ꯍꯜꯂꯣ
ꯑꯣ ꯍꯜꯂꯣ ꯇꯥꯕꯔꯣ
ꯑꯧ ꯇꯥꯏꯌꯦ ꯅꯨꯡꯉꯥꯏꯔꯤꯕꯣ?
ꯍꯣꯏ ꯅꯨꯡꯉꯥꯏꯔꯤꯑꯦ꯫ ꯑꯩ ꯍꯧꯖꯤꯛ ꯍꯧꯖꯤꯛ ꯐꯥꯎꯕꯗꯤ ꯀꯩꯅꯣ ꯇꯧꯗ꯭ꯔꯤ ꯆꯥꯛ ꯆꯥꯗ꯭ꯔꯤ꯫
ꯍꯣꯏ ꯍꯧꯖꯤꯛ ꯆꯥꯛ ꯆꯥꯔꯒ ꯆꯠꯂꯅꯤ ꯉꯁꯤ ꯑꯈꯣꯏ ꯊꯕꯛ ꯆꯠꯀꯗꯕꯗꯣ ꯊꯦꯡꯅ ꯆꯠꯁꯦ ꯍꯥꯏꯕꯒꯤꯀꯣ
ꯌꯝ ꯐꯌꯦ ꯌꯝ ꯐꯌꯦ꯫
ꯑꯩꯗꯤ ꯊꯕꯛ ꯂꯣꯏꯔꯒ ꯈꯔ ꯉꯟꯅ ꯂꯣꯏ ꯈꯔ ꯉꯟꯅ ꯆꯠꯂꯒ ꯂꯣꯏ ꯉꯟꯅ ꯂꯣꯏꯔꯗꯤ ꯃꯨꯛ ꯉꯥ ꯐꯥꯄ ꯆꯠꯁꯤꯔꯥ ꯇꯧꯔꯒ ꯄꯥꯏ ꯂꯩꯇꯔꯦꯅꯦ
ꯊꯦꯡꯈ꯭ꯔꯅꯤꯅꯦ ꯑꯗꯨꯗꯤ
ꯎꯝ ꯍꯥꯏꯕꯗꯤ ꯀ꯭ꯔꯤ ꯍꯕꯥ ꯊꯕꯛ ꯂꯥꯑꯅꯤ ꯈꯔ ꯉꯟꯅ ꯇꯨꯋꯦꯜꯐ ꯋꯥꯟꯒꯨꯝꯕꯗ ꯂꯥꯛꯑꯗꯤ ꯃꯨꯈꯔꯦꯕ ꯍꯥꯏꯕ꯭ꯔꯥ ꯃꯩꯇꯩꯂꯣꯟꯗ ꯇꯤꯟꯊ꯭ꯔꯣꯛ ꯍꯥꯏꯕ ꯃꯥꯜꯂꯦ꯫
ꯑ ꯀꯔꯤꯔꯥ ꯀꯔꯤꯍꯥꯏ ꯍꯥ ꯀꯔꯤꯅꯦ ꯍꯕ
ꯑꯣ ꯑꯣ ꯑꯣ
ꯑꯗꯨ ꯂꯧꯒꯅꯦ ꯑꯗꯨꯒ ꯈꯣꯏꯗ ꯊꯤꯜꯂꯒ ꯃꯣꯏ ꯑꯗꯨꯅ ꯇꯧꯔꯒ ꯉꯥ ꯐꯥꯒꯗꯕꯅꯦꯕ꯫ ꯍꯥ ꯑꯩ ꯍꯣꯔꯦꯟ ꯍꯥꯏꯕꯤꯒꯦ ꯑꯗꯨꯗꯣ
ꯎꯝ
ꯂꯧꯕ ꯆꯠꯀꯅꯤ ꯑꯗꯨ ꯂꯧꯕ ꯆꯠꯂꯒ ꯑ ꯈꯣꯏꯗꯣ ꯌꯥꯝꯕꯒꯤꯀꯣ ꯑꯗꯨ ꯑꯃꯨꯛ ꯎꯝ ꯈꯣꯏꯗ ꯊꯤꯟꯒꯅꯤ ꯊꯤꯜꯂꯒ ꯑꯃꯨꯛ ꯊꯥꯛꯄ ꯆꯠꯄꯅꯦꯕ꯫
ꯑꯣ ꯑꯣ ꯑꯣ
ꯌꯥꯝ ꯋꯥꯕ ꯊꯕꯛꯅꯤꯗ
ꯑꯣ ꯌꯥꯝ ꯐꯩꯌꯦ ꯑꯗꯨ ꯑꯣꯏꯔꯁꯨ ꯉꯥ ꯃꯁꯥ ꯑꯣꯏꯔꯗꯤ
ꯋꯥ ꯍꯣꯏ ꯑꯋꯥꯕꯩ ꯑꯋꯥꯕꯕꯨꯗꯤ ꯀꯣꯛꯑꯦ꯫
ꯑꯣ ꯑꯣ
ꯅꯣꯏ ꯀꯔꯤ ꯍꯤꯟꯖꯥꯡ ꯊꯣꯡꯒꯦ?
ꯊꯣꯝꯕ ꯍꯧꯗ꯭ꯔꯤ꯫ ꯊꯣꯡꯕꯒ ꯍꯧꯗꯔꯤꯌꯦ꯫
ꯎꯝ
ꯍꯋꯥꯠꯄꯗ ꯉꯥꯏꯔꯤꯌꯦ
ꯍꯥꯥ
ꯉꯁꯥꯏꯗ ꯍꯧꯒꯠꯂꯕ ꯑꯃꯨꯛ ꯇꯨꯝꯕ ꯑꯗꯨꯒꯤ ꯌꯦꯡꯁꯤ ꯍꯧꯖꯤꯛꯈꯛ ꯑꯃꯨꯛ ꯍꯧꯒꯛꯄꯅꯦ꯫
ꯑꯣ
ꯀꯔꯤꯔ ꯍꯨꯖꯤꯛ ꯊꯕꯛ ꯃꯐꯝꯗ ꯂꯩꯕ꯭ꯔꯥ?
ꯀꯔꯤ ꯍꯥꯏꯕ
ꯍꯨꯖꯤꯛ ꯊꯕꯛ ꯃꯐꯝꯗ ꯂꯩꯕ꯭ꯔꯥ?
ꯑꯩ ꯊꯕꯛ ꯆꯠꯇ꯭ꯔꯤꯌꯦ꯫
ꯎ ꯎ
ꯍꯣꯔꯦꯟ ꯆꯠꯀꯅꯤ ꯍꯣꯔꯦꯟ ꯆꯠꯄ ꯀꯥꯟꯗꯁꯨ ꯑꯃꯨꯛ ꯇꯧꯔꯛꯀꯦꯀꯣ
ꯍꯣꯏ ꯇꯧꯔꯛꯑꯣ ꯑꯅꯣ ꯑꯩ ꯇꯧꯔꯛꯀꯦ
ꯅꯪꯁꯨ ꯇꯧꯔ ꯑꯩꯁꯨ ꯇꯧꯔ
ꯑꯩꯗꯤ ꯔꯤꯁꯤꯞ ꯇꯧꯕ ꯌꯥꯗꯦ
ꯑꯣ
ꯇꯗ ꯀꯣ ꯌꯨꯖ ꯅꯣ ꯑꯣ ꯄꯣꯠ ꯉꯥꯛꯇ ꯍꯥꯏꯌꯦ ꯍꯥꯏꯌꯦ ꯑꯗꯨꯒꯤ ꯁꯣ
ꯅꯪꯅ ꯍꯥꯏꯕ ꯑꯥꯏꯗꯤꯌꯥꯗꯣ ꯑꯩꯒꯤꯁꯦ ꯀꯩꯅꯣ ꯇꯧꯋꯦꯕ ꯎꯝ ꯑꯩꯒꯤ ꯒꯨꯒꯜ ꯑꯦꯀꯥꯎꯟ ꯑꯅꯤ ꯄꯥꯏꯕꯀꯣ ꯑꯗꯨ ꯒꯨꯒꯜ ꯑꯦꯀꯥꯎꯟ ꯑꯅꯤ ꯑꯗꯨꯗ ꯑꯃꯗꯤ ꯀꯩꯅꯣꯗ ꯂꯩꯔꯤꯗꯅ ꯖꯤꯄꯦꯗ ꯂꯩꯔꯤꯗꯅ
ꯑꯈꯣꯏ ꯀꯅꯥꯔ ꯑꯩ ꯋꯥꯆꯦ ꯇ ꯀꯣꯗ ꯑꯥꯉꯥꯏꯈꯣ ꯑꯁ ꯁꯤꯁꯦ ꯏꯃꯥꯔꯖꯦꯟꯁꯤ ꯀꯣꯅꯦꯅ ꯑꯌꯨꯃꯨꯛ ꯇꯧꯔꯛꯀꯦ ꯊꯝꯃꯣ
ꯍ ꯍ ꯍꯣꯏꯦ ꯌꯥꯦ